ꯂꯩꯁꯥꯕꯤ ꯑꯣ ꯂꯩꯁꯥꯕꯤ
ꯍꯜꯂꯣ ꯇꯥꯕ꯭ꯔꯣ
ꯇꯥꯏꯌꯦ ꯊꯕꯛ ꯆꯤꯟꯕ꯭ꯔꯣ
ꯊꯕꯛ ꯆꯤꯟꯗꯤꯗ ꯑꯗꯨꯝ ꯏꯃꯥꯟꯅꯕꯤ ꯈꯣꯏꯗ ꯌꯧꯔꯦ ꯑꯩꯗꯣ ꯑꯗꯨꯝ ꯂꯩꯌꯦ
ꯅ ꯌꯨꯝꯍꯟꯗ꯭ꯔꯦ
ꯌꯨꯝ ꯍꯟꯂꯔꯣꯏ
ꯑꯁ ꯅ ꯍꯧꯔꯦꯟ ꯕꯣꯜ ꯕꯣꯜ ꯑꯥꯥ ꯌꯦꯉꯣꯏ
ꯌꯦꯡꯒꯅꯤ ꯌꯦꯡꯒꯅꯤ ꯌꯦꯡꯕꯗꯤ
ꯑꯣ ꯑꯁꯤꯗ ꯑꯣꯏ ꯂꯩꯔ ꯌꯦꯡꯒꯦꯕ
ꯑꯥ
ꯉꯁꯤ ꯍꯜꯂꯔꯣꯏ ꯍꯌꯦꯡ ꯍꯟꯗꯣꯏꯔꯕ
ꯈꯪꯗꯦ ꯑꯗꯨꯁꯨ
ꯑꯁ ꯅꯪꯅꯤ ꯀꯣꯏꯆꯠ ꯆꯠꯄꯅ ꯄꯥꯛꯆꯩꯌꯦꯗ
ꯑꯩꯗꯤ ꯀꯣꯏꯆꯠ ꯆꯠꯂꯦ ꯑꯉꯥꯎꯕꯤꯅꯦ
ꯀꯔꯝꯕ ꯀꯔꯝꯕ ꯂꯩꯀꯥꯏꯒꯤ ꯑꯉꯥꯎ ꯑꯉꯥꯎꯕꯤꯅꯣ
ꯈꯪꯗꯦ ꯃꯈꯥ ꯂꯩꯀꯥꯏꯒꯤ
ꯑꯩꯒꯤ ꯑꯩꯒꯤ ꯃꯈꯣꯟꯗꯣ ꯏꯀꯣ ꯆꯠꯂꯤꯅꯦ ꯅꯪ ꯊꯕꯛ ꯄꯨꯡ ꯀꯌꯥꯗꯅꯦꯕ
ꯍꯔꯦꯜ ꯅꯥꯏ ꯄꯨꯡ ꯃꯉꯥ ꯑꯗꯨꯋꯥꯏꯗ
ꯑꯁ ꯋꯥꯠꯂꯤꯅꯦ ꯑꯗꯨꯗꯤ ꯆꯥꯛ ꯆꯥꯔꯒ ꯆꯠꯇꯣꯏꯔꯥ ꯑꯣꯔ
ꯅꯠꯇꯦ ꯅꯠꯇꯦ ꯆꯥꯛ ꯇꯣ ꯄꯨꯔꯒ ꯆꯇꯦꯏ
ꯑꯥ
ꯑꯁ ꯈꯪꯗꯦꯅ ꯑꯁ ꯅꯨꯡꯁꯥ ꯌꯥꯝ ꯁꯥꯗ꯭ꯔꯣ ꯅꯪꯅ ꯄꯥꯟꯊꯣꯛꯄꯗꯣ
ꯑꯁ ꯁꯥꯏꯌꯦ ꯏꯝꯐꯥꯟꯁꯦ ꯁꯣꯔꯤ
ꯑꯁ ꯅꯪꯗꯤ ꯀꯗꯥꯏꯗꯒꯤ ꯃꯄꯥꯟ ꯊꯣꯛꯇꯕꯗ ꯑꯗꯨꯨꯝꯅ ꯑꯃꯨꯛ ꯊꯣꯛꯄꯗ ꯌꯥꯝ ꯁꯔꯅꯤꯅꯦ ꯑꯗꯨ ꯅꯣꯡ ꯃꯥꯏꯒꯥꯛꯒ ꯈꯪ ꯁꯉꯒꯥꯡ ꯂꯩꯔꯝꯃꯤꯅꯤꯅ
ꯍꯣꯏ ꯃꯄꯥꯟ ꯂꯝꯗꯗ ꯍꯦꯟꯅ ꯁꯥꯔꯝꯅꯤ ꯑꯁꯤꯗꯗꯤ ꯁꯥꯏ ꯍꯥꯏꯔꯁꯨ ꯈꯔ ꯐꯩ
ꯑꯁ ꯑꯩꯗꯤ ꯃꯄꯥꯟꯗꯒ ꯆꯠꯄ ꯁꯨꯉꯝ ꯃꯣꯏꯗ ꯀꯗꯥꯏꯗꯒꯤ ꯁꯥꯃꯜꯂꯦ
ꯑꯗꯨꯅꯦ
ꯏꯪꯕ ꯖꯒꯥꯗ ꯂꯩꯅꯤꯡꯉꯤꯗ ꯑꯩꯗꯤ
ꯑꯗꯨ ꯔꯥꯏꯇꯅ
ꯑꯗꯣ ꯆꯞ ꯆꯥꯔꯅꯤ ꯏꯁꯤꯡ ꯁꯛꯅꯕ ꯆꯠꯁꯦ ꯍꯥꯏꯕꯗꯣ
ꯑ ꯅꯣꯏ ꯌꯨꯝꯗ ꯅꯣꯏ ꯔꯨꯝꯗꯣ ꯌꯥꯝ ꯁꯥꯕ꯭ꯔꯣ
ꯁꯥꯗ꯭ꯔꯗꯤ ꯌꯦꯡꯉꯣ ꯈ꯭ꯋꯥꯏ ꯀꯆꯤꯟꯗꯅꯦ ꯑꯗꯨꯁꯨ ꯅꯨꯡꯁꯥ ꯅꯨꯡꯁꯥꯗ ꯑꯗꯨꯝ ꯐꯥꯎꯖꯜꯂꯦ
ꯑꯣ ꯁꯥꯗꯤ ꯁꯥꯔꯝꯅꯤ ꯍꯣꯏ
ꯑꯗꯨꯒ ꯃꯊ ꯃꯊꯛ ꯑꯗꯨ ꯑꯁꯨꯛꯇ ꯅꯠꯇꯕ ꯃꯊꯛ ꯇꯨꯁꯁꯤꯡꯗꯣ ꯐꯖꯅ ꯀꯔꯝ ꯇꯧꯗꯦ ꯍꯥꯏꯕ ꯇꯤꯟꯅ ꯄꯛꯄꯤ ꯑꯗꯨꯝ ꯁꯥꯏꯌꯦꯕ
ꯎ ꯑꯁ ꯈꯪꯗ꯭ꯔꯦꯗ
ꯅꯪ ꯍꯧꯖꯤꯛ ꯂꯩꯔꯤꯗꯨꯗꯤ ꯁꯥꯗꯕ꯭ꯔꯣ
ꯁꯥꯗꯦ ꯍꯥꯏꯔꯁꯨ ꯌꯥꯝ ꯁꯥꯕꯗꯤ ꯅꯠꯇꯦ
ꯐꯩꯌꯦ ꯑꯦꯁ ꯌꯥꯝ ꯁꯥꯏꯅꯔ ꯑꯁ ꯈꯔ ꯇꯨꯝꯕ ꯐꯥꯎ ꯍꯨꯃꯥꯡ ꯇꯥꯏꯑꯌꯦ
ꯊꯃꯟꯕꯒꯤ
ꯑꯁ ꯈꯪꯗ꯭ꯔꯦ ꯁꯤꯗꯤ ꯑꯗꯨ ꯆꯥꯏꯔꯣꯏ ꯅꯨꯡꯗꯥꯡ ꯌꯥꯝ ꯁꯥꯡꯗ ꯃꯥꯥꯡꯂꯂꯦ ꯍꯥꯏꯕꯗꯤ ꯅꯨꯡꯁꯥꯗꯣ ꯅꯨꯡꯁꯥꯗ ꯔꯨꯝꯗ ꯐꯨꯕꯒꯤꯀꯣ
ꯎꯝ
ꯑꯗꯨꯒꯤ ꯌꯥꯗꯕ ꯁꯥꯕꯗꯣ
ꯑꯁ ꯈꯪꯗꯦꯗ ꯒ꯭ꯌꯥꯟ ꯇꯥꯗꯅ ꯊꯕꯛꯀ ꯆꯠꯅꯤꯡꯗꯦꯅ ꯋꯥꯕꯒꯤ
ꯊꯥꯔꯣ ꯀꯩꯅꯣ ꯅꯣꯏꯁꯤ ꯁꯨꯇꯤꯁꯨ ꯂꯩꯇꯕ
ꯆꯕ ꯂꯩꯑ ꯂꯩꯌꯦ ꯑꯗꯨꯝ ꯆꯠꯄ ꯌꯥꯕꯅꯦ ꯑꯩꯗꯣ ꯑꯗꯨꯝ ꯀꯩꯅꯣ ꯇꯧꯔ ꯂꯩꯕꯅꯦ ꯑꯁ ꯑꯩꯗꯣ ꯈꯔ ꯇꯥꯟꯥꯟꯕꯗ ꯌꯥꯔꯔꯤꯕ ꯄꯩꯁꯥꯗꯣ ꯑꯁ ꯀꯩꯅꯣ ꯑꯩ ꯑꯣꯏꯅ ꯗ꯭ꯌꯨ ꯆꯠꯈ꯭ꯔꯅꯤ ꯋꯨ꯭ꯏꯌꯦ ꯊꯔ ꯇꯥꯜꯗ꯭ꯔꯗꯤ ꯀꯥꯏꯗꯒꯤ ꯂꯥꯛꯀꯅꯤ ꯑꯩꯅ ꯃꯔꯨꯞꯀꯤ ꯀꯩꯒꯤ ꯆꯠꯀꯗꯕ ꯃꯔꯨꯞꯀꯤ ꯀꯩꯀꯥ ꯂꯣꯏꯅ ꯆꯠꯒꯗꯕꯗꯣ
ꯑꯥ
ꯇꯥꯕ꯭ꯔꯣ ꯂꯩꯁꯕꯤ ꯃꯔꯨꯞꯀꯤꯁꯨ ꯆꯠꯀꯅꯤ
ꯎꯝ
ꯃꯉꯥ
ꯑꯥ
ꯑꯗꯨ ꯌꯨꯝꯒꯤ
ꯃꯤꯅ
ꯌꯥꯝꯃꯦ ꯍꯣꯏ ꯑꯁ ꯑꯗꯨꯒꯤꯅꯦ ꯆꯠꯇ ꯌꯥꯗꯦ ꯑꯗꯨꯒꯤ ꯋꯥꯔꯁꯨ ꯋꯥꯅ ꯈꯥꯡꯉꯤꯅꯤ
ꯎꯝ ꯍꯥꯏꯕꯗꯤ ꯑꯥ
ꯑꯩꯅ ꯍꯥꯟꯅ ꯆꯠꯄꯗꯣ ꯑꯗꯨꯗꯣ ꯇꯣꯛ ꯇꯣꯛ ꯇꯣꯛꯑꯦ ꯑꯗꯨꯒ ꯑꯇꯣꯞꯄ ꯆꯠꯄꯅꯦꯕ
ꯑꯗꯣ ꯑꯁ ꯈꯪꯗꯦꯗ ꯒ꯭ꯌꯥꯟ ꯇꯥꯗꯦ ꯊꯕꯛꯁꯦ ꯑꯩ ꯑꯁ ꯀꯨꯏꯌꯡꯔ ꯀꯨꯏꯔ ꯇꯧꯅꯤꯡꯉꯛꯇ꯭ꯔꯦ
ꯑꯗꯣ ꯈꯔ ꯅꯨꯡꯉꯥꯏꯕ ꯈꯔ ꯊꯤꯌꯨꯅꯦ ꯑ ꯅꯁꯥꯁꯨ ꯈꯔ ꯅꯨꯡꯉꯥꯏꯕ ꯂꯩꯗꯅ
ꯅꯁꯥꯁꯨ ꯈꯔ ꯅꯨꯡꯉꯥꯏꯕ ꯑꯁ ꯈꯪꯗꯦꯅ ꯇꯧꯔꯤꯁꯦ ꯑꯩꯁꯦ ꯇꯧꯅꯤꯡꯗ꯭ꯔꯦ ꯁꯤꯒꯤ ꯊꯕꯛꯁꯦ
ꯑꯇꯣꯞꯄ ꯑꯣꯏꯅ ꯊꯤꯔꯣ
ꯑꯇꯣꯞꯄ ꯑꯣꯏꯅ ꯊꯤꯔꯣ ꯊꯤꯔꯤꯅꯦ ꯈꯔ ꯀꯩ ꯍꯥꯏꯗꯣꯏꯅꯣ ꯅꯨꯡꯉꯥꯏꯅ ꯁꯨꯕ ꯌꯥꯕꯒꯨꯝꯕ ꯌꯦꯡꯕꯅꯤꯗꯣ ꯑꯁ ꯐꯪꯗꯦ
ꯊꯕꯛꯄꯨꯗꯤ ꯋꯥꯕ ꯉꯥꯛꯇꯅꯦ ꯑꯗꯨ ꯑꯣꯏꯔꯁꯨ ꯂꯩꯌꯦꯅ ꯈꯔ ꯏꯁꯥ ꯈꯔ ꯅꯨꯡꯉꯥꯏꯕꯗꯣ
ꯎꯝ
ꯏꯕꯥꯅꯤꯗ ꯌꯥꯝ ꯀꯩꯅꯣ ꯇꯧꯋꯤꯗ
ꯑꯁ ꯈꯪꯗꯦꯗ ꯅꯪꯒꯤꯗꯤ ꯅꯪꯒꯤ ꯑꯥ
ꯅꯨꯄꯤ ꯑꯃꯗꯣ ꯏꯕꯥꯅꯤ ꯀꯣꯜ ꯇꯧꯔꯗꯤꯀꯣ ꯅꯣꯛꯄꯁꯤ ꯅꯣꯛꯄꯁꯤ ꯉꯔꯥꯡ ꯋꯥꯔꯤ ꯂꯤꯕꯤꯕ꯭ꯔꯣ ꯑꯩꯈꯣꯏ ꯌꯨꯝ ꯃꯅꯥꯛꯀꯤ ꯅꯨꯄꯥꯗꯀꯣ ꯋꯥꯔꯤ ꯁꯥꯟꯅꯕ ꯑꯅꯤꯔꯛ ꯁꯥꯟꯅꯩꯌꯦꯕ ꯏꯕꯥꯅꯤꯗꯣ
ꯁꯥꯟꯅꯔꯒ ꯂꯣꯏꯔꯝꯗꯥꯏꯖꯤꯗꯀꯣ ꯀꯣꯜ ꯂꯣꯏꯔꯝꯗꯥꯏꯖꯤꯗ ꯌꯦꯟ ꯈꯣꯡꯉꯛꯈ꯭ꯔꯕ
ꯌꯦꯟ ꯈꯣꯡꯕꯒꯤ ꯑꯩꯅꯀꯣ ꯑꯗꯨ ꯅꯨꯄꯥꯗ ꯆꯦꯜꯂꯨ ꯆꯦꯜꯂꯨ ꯆꯦꯜꯂꯨ ꯍꯥꯏꯕꯤꯕ ꯃꯖꯨꯀꯣ ꯎꯄꯥꯏ ꯂꯩꯇꯕ ꯃꯌꯨꯝꯗ ꯁꯥꯕ ꯌꯥꯗꯕꯒꯤ ꯂꯥꯡꯃꯟꯕꯒꯤ ꯑꯩꯈꯣꯏ ꯌꯨꯝꯗ ꯍꯦꯛ ꯍꯦꯛ ꯂꯥꯛꯄꯅꯦꯕ
ꯑꯗꯣ ꯑꯁ ꯈꯪꯗꯦꯗ ꯒ꯭ꯌꯥꯟ ꯇꯥꯗꯦꯗ
ꯒꯌꯥꯟ ꯇꯥꯗꯦ ꯅꯣꯛꯅꯤꯡꯕꯁꯤꯅ ꯏꯕꯥꯅꯤ ꯃꯤ ꯑꯃꯗꯣ ꯈꯔ ꯑꯃꯨꯕꯗꯣ ꯑꯗꯨ ꯅꯨꯄꯤꯒꯁꯨ ꯑꯅꯤꯔꯛ ꯋꯥꯔꯤ ꯁꯥꯟꯅꯕ
ꯋꯥꯔꯤ ꯁꯅꯕꯗꯗ
ꯅꯣꯛꯄꯁꯤ ꯅꯣꯛꯄꯁꯤ ꯅꯣꯛꯄꯁꯤ ꯅꯣꯛꯄꯁꯤ
ꯑꯗꯨꯝ ꯑꯃꯃꯨꯛ ꯑꯃꯃꯨꯛꯀꯣ ꯑꯥ ꯌꯥꯝ ꯅꯣꯛꯅꯤꯡ ꯅꯣꯛꯅꯤꯡꯕ ꯃꯇꯥꯡꯁꯨ ꯌꯥꯎꯋꯦꯗ
ꯑꯗꯨꯅꯦ ꯌꯥꯝ ꯅꯣꯛꯅꯤꯡꯕ ꯑꯩꯅꯒꯣ ꯈꯔ ꯄꯥꯎꯇꯥꯛ ꯀꯩꯀꯥ ꯄꯤꯕꯤꯕ
ꯑꯥ
ꯁꯨꯃꯥꯏꯅ ꯇꯧꯔꯗꯤ ꯁꯨꯃꯥꯏꯅ ꯇꯧꯒꯗꯕꯅꯤ ꯍꯥꯏꯅꯀꯣ
ꯑꯗꯣ ꯑꯃꯔꯣꯝꯗ ꯍꯥꯏꯔꯗꯤ ꯅꯨꯡꯉꯥꯏꯀꯣ ꯅꯨꯡꯉꯥꯏ ꯍꯥꯏꯕꯗꯤ ꯁꯨꯝ ꯃꯤꯁꯤꯡꯁꯦ ꯀꯩ ꯍꯥꯏꯅꯤ ꯊꯕꯛ ꯂꯣꯏ ꯇꯤꯟꯅꯔ ꯂꯩꯕ ꯉꯥꯛꯇꯅꯦ ꯑꯗꯨ ꯑꯣꯏꯔꯁꯨ ꯑꯔꯛ ꯑꯔꯛ ꯑ ꯁꯨꯃꯥꯏ ꯐꯥꯎꯅꯕ ꯐꯪꯒꯗꯣ
ꯑꯥ ꯅꯨꯉꯥꯏꯑꯦ ꯑꯃꯔꯣꯝꯗꯗꯤ ꯍꯣꯏ ꯏꯆꯦ ꯏꯆꯦꯗꯣ
ꯑꯥ
ꯅꯨꯄꯥ ꯑꯃ ꯀꯣꯜ ꯇꯧꯋꯦ ꯍꯥꯏꯌꯦꯕ
ꯑꯥ
ꯑꯩꯗꯤ ꯑꯁꯤ ꯄꯩꯁꯥ ꯀꯩꯀꯥ ꯂꯥꯏꯔꯤꯌꯦ ꯅꯨꯄꯤ ꯑꯀꯣꯏꯕ ꯐꯪꯉꯗꯤꯅ ꯇꯧꯕꯅꯤ ꯍꯥꯏꯌꯦꯌꯦ
ꯑꯁ
ꯑꯗꯨ ꯑꯁꯤꯕꯨ ꯍꯥꯏꯕ ꯌꯥꯕ ꯋꯥꯔꯕ
ꯑꯗꯨꯃꯥꯏ ꯇꯧꯔꯒ ꯑꯥ ꯍꯣꯏ ꯃꯥꯒꯤ ꯃꯥꯒꯤ ꯂꯣꯏꯅ ꯃꯥꯒꯤ ꯌꯥꯅꯕ ꯂꯣꯏ ꯊꯤꯅꯔꯕꯅꯤꯗ ꯍꯧꯖꯤꯛꯀꯥꯟꯗꯤ
ꯑꯥ ꯑꯗꯨꯅꯦ ꯃꯁꯥ ꯃꯁꯥꯒꯤ ꯍꯥꯏꯕꯗꯤ ꯃꯇꯝ ꯂꯦꯟ ꯀꯥꯡꯒꯨꯁꯨ ꯂꯩꯔꯝꯗꯣꯏꯅꯤ ꯅꯠꯇ꯭ꯔꯥ
ꯃꯥꯥꯅꯦ
ꯑꯗꯨꯒꯤ ꯃꯇꯝ ꯂꯦꯟꯕ ꯑꯣꯏꯔꯝꯅꯦꯕ ꯃꯥꯁꯨ ꯈꯪꯗꯔꯦꯗ ꯑꯩꯈꯣꯏꯅ ꯑꯩꯈꯣꯏꯗꯤ ꯑꯗꯨꯝ ꯑꯃꯔꯣꯝꯗꯗꯤ ꯅꯨꯡꯉꯥꯏꯌꯦ ꯅꯠꯇ꯭ꯔꯥ ꯋꯥꯔꯤ ꯁꯥꯟꯅꯕ ꯐꯪꯗꯕꯗꯣ ꯁꯥꯟꯅꯕ ꯐꯪꯍꯜꯂꯦ
ꯀꯌꯥꯃꯨꯛꯁꯨ ꯀꯥꯟꯅꯕ ꯐꯪꯕ꯭ꯔ ꯀꯣ
ꯑꯥ ꯑꯗꯨꯅꯦ ꯅꯪꯗꯤ ꯇꯨꯡꯗꯕꯤ ꯅꯪ ꯆꯥꯛ ꯆꯥꯔꯒ ꯆꯠꯇꯣꯏꯔꯥ ꯆꯥꯛ ꯄꯨꯗꯣꯏꯔꯣ
ꯑꯩꯗꯣ ꯆꯥꯛ ꯊꯣꯡꯉ ꯆꯠꯇꯣꯏ ꯆꯥꯛ ꯊꯣꯡꯉꯒ ꯄꯨꯔꯒ ꯆꯠꯇꯣꯏꯅꯦ ꯑꯗꯣ ꯈꯪꯗꯦ ꯑꯩꯁꯦ ꯑꯁ ꯏꯁꯥꯁꯦ ꯀꯔꯤ ꯍꯥꯏꯅꯤ ꯋꯥꯕꯒꯤ ꯅꯝꯁꯤꯟꯕꯒꯤ ꯇꯥꯏꯞꯇ ꯇꯧꯋꯦꯕ
ꯈꯔꯗ ꯁꯥꯗ ꯈꯔ ꯈꯔ ꯄꯣꯊꯥ ꯍꯜꯂꯣ ꯅꯥꯢꯠ ꯗꯨꯇꯤ ꯇꯥꯕꯗꯣ ꯅꯨꯡꯗꯥꯡꯗ ꯇꯥꯕꯗꯣ ꯑꯗꯨꯗꯣ ꯎꯝ ꯍꯥꯏꯕꯗꯤ ꯏꯁꯥ ꯎꯝ ꯐꯠꯇꯕ ꯈꯣꯏꯗꯤ ꯉꯝꯃꯣꯏꯕ ꯁꯤꯒꯨꯝꯕ ꯊꯕꯛꯇꯤ ꯏꯁꯥ ꯐꯕ ꯀꯥꯡꯕꯨꯅ ꯇꯧꯒꯗꯕꯅꯦꯕ ꯑꯩꯗꯤ ꯉꯝꯃꯔꯣꯏ ꯑꯝꯇ ꯅꯪꯗꯤ ꯐꯩꯌꯦ ꯑꯃꯔꯣꯝꯗꯗꯤ
ꯑꯁ ꯍꯥꯟꯅ ꯍꯥꯟꯅ ꯑꯩꯅ ꯄꯥꯏꯔꯝꯕꯗꯣ ꯑꯗꯨꯗꯤ ꯀꯌꯥꯃꯨꯛ ꯅꯨꯡꯉꯥꯏꯕ꯭ꯔꯣꯀꯣ ꯅꯨꯡꯉꯥꯏ ꯅꯨꯡꯉꯥꯏ ꯍꯥꯏꯕꯗꯤ ꯑꯩꯅ ꯋꯥꯔꯁꯨ ꯋꯥꯕꯗꯣ ꯃꯣꯏꯅ ꯈꯪꯕꯤꯌꯦꯕ
ꯑꯥ
ꯑꯗꯨꯝ ꯄꯣꯊꯥꯍꯟꯕꯅꯦꯕ ꯑꯗꯣ ꯍꯟꯗꯛꯁꯤꯗꯤ ꯑꯁ ꯀꯇꯥꯏꯗꯒꯤ ꯑꯗꯨꯝ ꯇꯧꯋꯣ ꯍꯥꯌꯦ ꯑꯗꯨꯝ ꯇꯧ ꯍꯦ ꯃꯁꯥꯗꯣ ꯑꯗꯨꯝ ꯄꯥꯏꯕꯤꯌꯣ ꯃꯥꯂꯤꯁ ꯇꯧꯕꯤꯌꯣ ꯑꯗꯨꯝ ꯍꯥꯏꯌꯦ
ꯑꯥ
ꯑꯗꯨꯝ ꯑꯩꯁꯨ ꯋꯥ ꯋꯥꯏ ꯑꯩꯅ ꯇꯧꯒꯗꯕ ꯊꯕꯛꯅꯦ ꯑꯗꯨ ꯑꯣꯏꯔꯁꯨ ꯍꯦꯟꯃꯟꯕꯗꯣ ꯀꯩ ꯍꯥꯏꯅꯤ ꯃꯤ ꯑꯃ ꯄꯣꯊꯥꯍꯟꯕꯤꯗꯕꯩ ꯕꯤꯗꯕꯗꯣ ꯑꯗꯨꯃꯥꯏꯅ ꯇꯧꯋꯦꯕ ꯑꯁ ꯑꯃꯨꯃꯨꯛꯁꯨ ꯁꯥꯎꯅꯤꯡꯉꯦꯕ ꯑꯃꯨꯃꯨꯛꯁꯨꯑꯩꯗꯤ ꯉꯥꯡ ꯉꯥꯡꯕꯅꯦ ꯑꯩꯅ ꯅꯇꯤꯟꯗꯣ ꯑꯗꯨꯝ ꯑꯣ ꯑꯗꯨꯝ ꯀꯩꯅꯣ ꯇꯧꯔꯒ ꯑꯣꯝꯃꯒ ꯊꯝꯃꯗꯤ ꯀꯅꯥꯅ ꯌꯥꯗꯣꯏꯅꯣ
ꯑꯩꯁꯨꯀꯣ ꯉꯔꯥꯡꯗꯣ ꯎꯝ ꯑꯈꯔ ꯃꯨꯕꯗꯣ
ꯑꯥ
ꯑ ꯑꯗꯨ ꯅꯨꯄꯤꯅꯀꯣ ꯅꯪꯗꯣ ꯃꯤꯊꯥꯏ ꯎꯨꯝꯕꯒ ꯃꯥꯟꯅꯩꯅꯦ ꯑꯩꯅ ꯌꯥꯇꯔꯥ ꯄꯒꯤ ꯎ ꯃꯥꯟꯕꯅꯦ ꯑꯩꯕꯨꯗꯤ ꯅꯪꯒꯤ ꯋꯥꯍꯜ ꯅꯪꯒꯤ ꯋꯥꯈꯜꯗ ꯑꯗꯨꯝ ꯃꯥꯗꯣ ꯃꯤꯡꯊꯥꯏ ꯎꯕꯩꯅꯦ ꯑꯗꯨꯝ ꯈꯜꯂꯣꯅ ꯍꯥꯏꯔꯤꯕ ꯑꯁ ꯃꯥꯁꯨ ꯅꯣꯛꯑꯦ ꯑꯃꯨꯛ
ꯎꯝ
ꯁꯦꯡꯕꯅꯦ ꯍꯥꯏꯕꯤꯕ ꯑꯩꯅ
ꯎꯝ
ꯖꯥꯠ ꯖꯥꯠꯅꯦ ꯃꯥ ꯏꯕꯥꯅꯤ ꯉꯥꯡꯅꯔꯤꯁꯦ
ꯑꯁꯗ ꯑꯁꯤꯗ ꯑꯩꯅ ꯍꯥꯟꯅ ꯂꯩꯔꯝꯕ ꯌꯨꯝꯗꯣ ꯑꯗꯨꯗ ꯂꯩꯔꯝꯕ ꯏꯆꯦ ꯑꯃ ꯑꯃ ꯑꯗꯨꯁꯨ ꯍꯥꯞꯄꯦꯅꯀꯣ ꯌꯥꯗꯣ ꯍꯥꯞꯂꯥ ꯃꯁꯨ ꯍꯧꯖꯤꯛꯐꯥꯎ ꯂꯧꯊꯣꯛꯇ꯭ꯔꯤꯌꯦ
ꯑꯁ ꯀꯨꯏꯔꯤꯅꯦ ꯑꯗꯨꯗꯤ ꯌꯥꯗꯣ ꯌꯦꯡꯕ ꯌꯥꯔꯝꯃꯔꯣꯏꯅꯦ
ꯑꯍꯨꯝ ꯑꯗꯨꯃꯥꯏꯅ ꯁꯔꯕꯅꯤ ꯑꯍꯨꯝ ꯁꯨꯔꯔꯕꯅꯤꯗ ꯀꯨꯏꯔꯦ ꯂꯧꯊꯣꯛꯇꯦ ꯑꯗꯨꯝ ꯍꯥꯞꯄ ꯂꯩꯌꯦ ꯃꯗꯤ
ꯑꯩ ꯑꯩꯁꯨ ꯑꯗꯨꯝ ꯍꯥꯞꯄ ꯂꯩꯔꯒꯦꯀꯣ
ꯍꯩꯅꯔ ꯃꯥꯜꯂꯦ ꯃꯥꯗꯤ
ꯑꯍꯣꯏ ꯍꯣꯏ ꯀꯨꯏꯔꯛꯑꯗꯤꯀꯣ ꯍꯥꯞꯄꯁꯨ ꯑꯗꯨꯝ ꯍꯥꯞꯄ ꯈꯪꯗꯕꯅꯦꯕ
ꯑꯩꯅ ꯀꯔꯝ ꯀꯥꯟ ꯂꯧꯥꯎꯊꯣꯛꯇꯣꯏꯅꯣ ꯍꯪꯉꯒ ꯈꯪꯗꯦ ꯍꯥꯏ ꯄꯩꯁꯥ ꯂꯩꯇꯦ ꯍꯥꯏꯔꯒ ꯑꯗꯨꯝ ꯂꯩ
ꯑꯦ ꯄꯩꯁꯥ ꯂꯩꯇꯦ ꯍꯥꯏꯗꯤ ꯄꯩꯁꯥ ꯊꯤꯕꯤꯕ ꯂꯣꯏꯗꯕꯒꯤꯔꯣ
ꯊꯕ ꯂꯧꯏꯗ꯭ꯔꯤ ꯃꯥꯜꯂꯦ ꯃꯥꯗꯤ
ꯑꯣ
ꯆꯤꯀꯞ ꯆꯤꯀꯞ ꯆꯠꯇꯦ ꯃꯥꯗꯤꯗꯕ ꯑꯗꯨꯒ ꯄꯩꯁꯥ ꯂꯩꯔꯀꯥꯟꯗ ꯑꯗꯨꯝ ꯆꯠꯂꯦ ꯂꯩꯗ꯭ꯔꯗꯤ ꯆꯠꯇꯦ ꯍꯥꯏ ꯑꯗꯨ ꯃꯥꯅꯅꯦ ꯑꯩꯉꯣꯟꯗ ꯑꯃꯨꯛꯀ ꯍꯥꯞꯄꯨ ꯑꯩꯒꯤꯁꯦ ꯍꯥꯞꯄ ꯃꯥꯟꯗꯦ ꯍꯥꯏꯌꯦ ꯑꯩꯒꯤ ꯌꯥꯗꯣ
ꯅꯪꯒꯤ ꯌꯥꯗꯣ ꯁꯥꯡꯕꯒꯤꯅꯦ
ꯁꯥꯡꯕꯈꯛ ꯅꯠꯇꯕ ꯀꯩ ꯍꯥꯏꯅꯤ ꯌꯦꯡꯕꯗꯀꯣ ꯎꯝ ꯌꯥ ꯍꯥꯞꯄꯨꯕ ꯃꯤ ꯃꯥꯟꯗꯦ ꯍꯥꯏꯦ
ꯑꯣ ꯑꯗꯨꯝ ꯃꯥꯟꯗ꯭ꯔꯅꯦ ꯑꯩꯒꯤꯁꯨ ꯑꯗꯨꯝ ꯍꯥꯏꯕꯅꯤꯗ ꯍꯥꯏꯕꯗꯤ ꯍꯥꯟꯅꯒꯤ ꯍꯥꯟꯅꯒꯤ ꯐꯤꯕꯝ ꯎꯗꯕꯩꯅꯦꯕ ꯃꯣꯏꯅ
ꯈꯪꯗꯕꯒꯤꯅꯤ ꯑꯗꯣ
ꯑꯈꯪꯗꯕꯒꯤꯅꯤ ꯍꯥꯏꯕꯗꯤ ꯍꯥꯟꯅ ꯍꯥꯞꯇꯕꯒ ꯍꯧꯖꯤꯛ ꯍꯥꯞꯄꯒꯤꯒ ꯅꯪ ꯒꯩꯅꯣ ꯐꯣꯇꯣꯒꯨꯝꯕ ꯌꯦꯡꯉꯗꯤ ꯅꯪ ꯈꯪꯉꯅꯦꯕ ꯅꯁꯥ ꯅꯇꯣꯝꯇ ꯑꯇꯣꯞꯄ ꯃꯤꯅꯗꯤ ꯈꯪꯉꯣꯏꯕ
ꯃꯥꯅꯦ ꯑꯗꯣ ꯈꯦꯠꯅꯕꯗꯤ ꯑꯗꯨꯝ ꯂꯩꯌꯦ ꯑꯗꯣ ꯈꯪꯉꯦ ꯈꯦꯠꯅꯕ ꯂꯩꯌꯦ ꯑꯗꯨꯝ ꯈꯪꯉꯦꯕ ꯑꯩꯗꯤ
ꯈꯪ ꯑꯍꯣꯏ ꯈꯦꯠꯅꯕꯗꯤ ꯂꯩꯕꯅꯦ ꯑꯩꯁꯨ ꯃꯤꯅꯗꯤ ꯍꯥꯞꯄ ꯀꯩꯅꯣ ꯇꯧꯋꯦꯅꯗꯤ ꯈꯗꯤ ꯇꯧꯗꯦꯅ ꯍꯥꯏ ꯑꯗꯨ ꯈꯦꯠꯅꯕ ꯌꯥꯝ ꯂꯩꯌꯦ